ꯏꯌꯔꯄꯤꯁ ꯊꯤꯟꯒꯦ
ꯅꯪ ꯀꯔꯝꯝ ꯀꯥꯟꯗꯅꯣ
ꯃꯈꯣꯟꯖꯦ ꯇꯞꯈ꯭ꯔꯦꯗ ꯀꯩꯅꯣ
ꯀꯝ ꯀꯥꯟ ꯂꯥꯛꯇꯣꯏꯅꯣ
ꯍꯣꯔꯦꯟ ꯄꯨꯡ ꯇꯔꯥꯃꯥꯊꯣꯏ ꯑꯗꯨꯋꯥꯏ ꯂꯥꯛꯀꯦ
ꯅꯪꯅ ꯄꯨꯡ ꯇꯔꯥꯃꯥꯊꯣꯏꯗ ꯂꯥꯛꯄꯩꯔꯣ ꯀꯥꯡꯁꯣꯏ ꯆꯥꯖꯦ ꯍꯥꯏꯗꯣ ꯍꯝꯍꯝꯍꯝ
ꯑ ꯅꯣꯏꯅꯤ ꯀꯥꯡꯍꯧ ꯉꯧꯕ ꯍꯧꯔꯕꯣ
ꯆꯥꯛ ꯆꯥꯗꯧꯔꯦ ꯑꯩꯈꯣꯏꯗꯤ ꯄꯨꯡ ꯅꯤꯄꯥꯟꯗ ꯇꯥꯔꯦ ꯀꯩꯅꯣ ꯍꯧꯖꯤꯛ ꯌꯥꯔꯦ ꯌꯥꯔꯦ ꯑꯅꯤꯔꯛ ꯆꯥꯕꯗꯤ ꯉꯝꯃꯔꯣꯏ ꯀꯔꯤ ꯇꯧꯕꯩ ꯄꯨꯡ ꯅꯪ ꯍꯧꯖꯤꯛ ꯆꯥꯛꯇꯣ ꯐꯠ ꯊꯣꯡꯉꯝꯃꯒ ꯍꯧꯖꯤꯛ ꯂꯥꯛꯄ ꯌꯥꯗ꯭ꯔꯣ ꯍꯥꯏꯁꯦ
ꯆꯥꯛ ꯄꯕꯞ ꯊꯣꯡꯉꯝꯃꯒ ꯊꯕꯛ ꯂꯩꯕꯩꯅꯦꯃꯤ
ꯀꯔꯤ ꯊꯕꯛꯅꯣ ꯍꯥꯏꯕ ꯌꯥꯗ꯭ꯔꯣ
ꯌꯥꯗꯕ ꯊꯕꯛ ꯂꯩꯕ ꯌꯥꯔꯦ ꯃꯤꯃꯥꯡꯗꯀꯣ ꯌꯥꯝꯅ ꯌꯥꯝꯅ ꯀꯣ ꯀꯦꯀꯥ ꯀꯦꯀꯥ ꯇꯧꯀꯅꯣ
ꯁꯛꯁꯦ ꯌꯥꯝ ꯇꯥꯈꯠꯅꯤꯡꯉꯦ
ꯀꯣꯟꯅ ꯇꯥꯈꯠꯂꯣ ꯌꯥꯔꯦ ꯁꯥꯏꯗ ꯇꯧꯔꯛꯑꯅꯨ ꯑꯁ ꯑꯩ ꯁꯝ ꯀꯛꯅꯤꯡꯉꯦꯕꯣ ꯁꯝꯕ ꯌꯥꯗ꯭ꯔꯦ
ꯀ ꯁꯥꯡꯒꯜꯂꯣ ꯍꯦ ꯀꯛꯑꯨꯔꯅꯨ
ꯀꯛꯄ ꯍꯥꯏꯗꯤ ꯅꯀꯟ ꯅꯀꯟꯒꯤꯗꯨꯅꯦꯍꯦ ꯃꯥꯡꯁꯤꯕꯨꯗꯤ ꯀꯩꯁꯨ ꯇꯧꯗꯦ ꯅꯥꯀꯟ ꯅꯥꯀꯟꯒꯤ ꯑꯩꯅ ꯈꯤꯇꯪ ꯂꯧꯊꯣꯛꯅꯤꯡꯕꯩ ꯋꯥꯅꯤ
ꯎꯝ ꯑꯩꯗꯤ ꯅꯪꯗꯣ ꯑꯗꯨꯝ ꯂꯥꯛꯑꯗꯧꯒ ꯃꯥꯜꯂꯦ ꯁꯤꯗ ꯆꯥꯛ ꯆꯥꯖꯦꯒ ꯅꯪꯅ ꯍꯥꯏꯕꯗꯨꯗꯤ
ꯉꯥꯇꯪ ꯌꯥꯔꯂꯣꯏ
ꯀꯩꯅꯣ ꯌꯥꯔꯣꯏ ꯍꯥꯏꯖꯦ
ꯍꯧꯗ꯭ꯔꯤꯕ ꯑꯁꯤ ꯊꯣꯉꯝꯃꯒ
ꯍꯧꯕ ꯍꯥꯏꯖꯦ ꯅꯪ ꯆꯥꯛ ꯊꯣꯡꯕꯗꯣ ꯀꯌꯥꯝ ꯀꯨꯏꯗꯣꯔꯤꯒꯦ ꯔꯥꯏꯁ ꯀꯨꯀꯔꯗ ꯀꯥꯝ ꯊꯥꯡꯒꯠꯈ꯭ꯔꯅꯤ
ꯑꯗꯨ
ꯍꯥ ꯍꯥ ꯍꯥ
ꯍꯧꯖꯤꯛ ꯄꯨꯡ ꯅꯤꯄꯥꯟ ꯇꯥꯔꯦ ꯊꯣꯡꯕ ꯊꯥꯛꯄ ꯈꯣꯠꯄ ꯂꯣꯏꯕꯗ ꯄꯨꯡ ꯑꯃꯗꯤ ꯑꯗꯨꯝ ꯆꯪꯒꯅꯤ ꯑꯗꯨ ꯑꯃꯨꯛ ꯂꯣꯏꯔꯒ ꯀꯩꯀꯥ ꯂꯣꯏꯁꯤꯜꯂ ꯏꯔꯨꯖꯠꯊꯣꯛꯑ ꯂꯣꯏꯁꯤꯜꯂ ꯈꯣꯠꯂ ꯂꯥꯛꯀꯥꯟꯗ ꯑꯗꯨꯝ ꯑꯗꯨꯒꯤ ꯆꯥꯡ ꯇꯥꯅꯤꯃꯦ ꯑꯗꯨꯅꯅꯦꯃꯤ ꯑꯩ ꯍꯥꯏꯁꯦ
ꯌꯥꯔꯦ ꯌꯥꯔꯦ ꯅꯪ ꯀꯣꯟꯅ ꯅꯨꯃꯤꯠ ꯑꯃꯗ ꯉꯟꯅ ꯂꯥꯛꯄꯗ ꯑꯣꯏꯅ ꯆꯥꯔꯁꯦ
ꯍꯣꯏ ꯍꯣꯏ ꯌꯥꯏ ꯌꯥꯏ ꯑꯗꯨꯁꯨ ꯑꯦꯛꯖꯥꯝ ꯂꯣꯏꯔꯣ ꯐꯖꯅ ꯆꯥꯔꯖꯨ ꯆꯥꯔꯁꯤꯁꯦ ꯑꯗꯨ ꯑꯣꯏꯔꯅ
ꯎꯝ
ꯏ
ꯀꯣꯏꯕ ꯆꯠꯄꯩꯗꯣ ꯍꯥꯏꯅꯒ꯭ꯔꯝꯅꯦ
ꯍꯥꯥ
ꯍꯥꯏꯅꯒꯔꯕꯅꯦꯕ
ꯍꯣꯏ ꯑꯗꯨꯁꯨ ꯆꯠꯁꯦ ꯁꯤ
ꯀꯩꯅꯣ ꯍꯥꯎꯁꯐꯨꯜ ꯑꯣꯏꯕ꯭ꯔꯣ ꯉꯁꯦ
ꯍꯥꯎꯁꯐꯨꯜ ꯑꯣꯏꯌꯦ ꯍꯌꯦꯡ ꯆꯠꯅꯗꯧ ꯌꯥꯎꯅꯤꯅ
ꯍꯥꯎꯁꯐꯨꯜ ꯑꯣꯏꯔꯗꯤ ꯅꯪ ꯑꯗꯨꯝ ꯂꯥꯛ ꯌꯥꯔꯤꯅꯦ ꯑ
ꯑꯅꯤꯗꯣ ꯃꯁꯥ ꯀꯩꯅꯣ ꯇꯧꯕ
ꯎꯝ
ꯊꯥꯎ ꯀꯩꯅꯣ ꯇꯧꯕ ꯌꯥꯗꯕ
ꯑꯩ ꯈꯪꯉꯦ ꯅꯪ ꯌꯥꯝ ꯑꯦꯛꯁꯄ꯭ꯂꯦꯟ ꯇꯧꯅꯤꯡꯕ꯭ꯔꯣ ꯑꯩ ꯈꯪꯉꯦ ꯑꯦ
ꯅꯪ ꯈꯪꯉꯝꯗꯧ ꯃꯥꯟꯗꯕꯩ ꯇꯧꯕꯅꯦ ꯑꯍꯥꯥ ꯍꯥꯍꯥꯍꯥ
ꯑꯦ ꯍꯥꯏꯗꯧ ꯃꯐꯝꯗꯅ ꯍꯥꯏꯗꯦ ꯍꯥꯏꯔꯣꯏꯗꯣꯏ ꯃꯐꯝꯗꯅ ꯍꯥꯏ ꯅꯪꯁꯨ ꯀꯩꯅꯣ
ꯌꯥꯔꯦ ꯅꯪꯖꯨ ꯍ ꯍ ꯍ ꯁꯣꯔꯤ ꯕꯥꯕ ꯑꯣꯏꯔꯨꯗꯦꯍꯦ
ꯂꯥꯛꯑꯣꯌꯦ ꯂꯥꯛꯑꯣ ꯄꯨꯡ ꯇꯔꯥꯃꯥꯊꯣꯏ ꯇꯥꯅꯤ ꯑꯗꯨ ꯀꯅꯥ ꯉꯥꯏꯗꯣꯔꯤꯒꯦ ꯍꯦꯟꯇꯥꯛꯇꯣ ꯑꯣꯏꯅ ꯍꯥꯞꯄꯣ
ꯀꯥꯡꯍꯧ ꯈꯛꯇꯔꯣ ꯑꯇꯩꯗꯤ
ꯉꯥ ꯊꯣꯡꯕꯒ ꯆꯥꯗꯣꯏꯅꯦ
ꯀꯩ ꯉꯥꯅꯣ
ꯄꯣꯛꯂꯥꯎꯕꯤ ꯊꯥꯎꯗꯩ ꯌꯣ ꯇꯩꯁꯤꯜꯂꯣ ꯗꯨꯝ
ꯉꯔꯥꯡ ꯅꯨꯡꯗꯥꯡ ꯉꯥ ꯊꯣꯡꯕ ꯆꯥꯏꯌꯦ ꯑꯩꯈꯣꯏꯗꯤ ꯑꯗꯨꯗꯨꯒꯤꯅꯦ ꯑꯣꯍꯣ ꯑꯣꯍꯣ
ꯀꯩ ꯂꯩꯒꯦ ꯀꯅꯥ ꯄꯤꯔꯛꯏꯅꯣ ꯅꯣꯏ ꯂꯩꯔꯣ
ꯑꯩꯈꯣꯏ ꯅꯤꯇꯥꯅꯥ ꯂꯩꯕ
ꯉꯥ
ꯎꯝ
ꯍꯥꯎꯔꯦ
ꯍꯥꯎꯋꯦ ꯉꯥꯅꯕꯨ ꯍꯥꯎꯇꯦ ꯍꯥꯏꯕ꯭ꯔꯣ ꯆꯥꯗꯣꯏꯅꯦ ꯃꯔꯨꯝꯒ ꯌꯥꯎꯋꯦ ꯉꯥꯗꯣ
ꯈꯣꯏ ꯎꯇꯤ ꯇꯥꯗꯧ ꯃꯥꯜꯂꯦ ꯃꯪꯒꯟ ꯎꯇꯤ
ꯎꯠꯇꯤ ꯇꯥꯗꯣꯏ ꯃꯥꯜꯂꯦ ꯎꯠꯇꯤ ꯄꯨꯔꯛꯑꯣ ꯀꯩꯅꯣ ꯑꯗꯨꯗꯤ ꯍꯣꯔꯦꯟ
ꯃꯒꯟ ꯎꯇꯤꯔꯣ
ꯑꯥ ꯑꯁ ꯍꯦꯟꯖꯟꯅꯕꯨ ꯌꯥꯎꯔꯔꯣꯏꯗ ꯃꯣꯏ ꯂꯤꯛꯅ ꯊꯣꯡꯕꯅꯤ ꯅꯪ ꯐꯤꯛꯁꯇ ꯊꯣꯡꯕꯅꯤꯅ ꯅꯪ ꯌꯥꯎꯗꯧ ꯃꯥꯟꯗꯦ ꯈꯤꯇꯪ ꯖꯣꯔ ꯂꯥꯎ ꯍꯩꯌꯣ ꯎꯝ ꯌꯥꯝꯗꯕꯤꯗ ꯎꯝ
ꯅꯪꯗꯤ ꯐꯤꯛꯁꯇ ꯌꯥꯝ ꯊꯣꯡꯒꯜꯂꯤ ꯐꯤꯛꯁꯇ ꯊꯣꯡꯉꯦ ꯅꯪꯗꯤ ꯑꯗꯨꯗꯨꯅ ꯄꯨꯔꯛꯄ ꯌꯥꯗꯧ ꯃꯥꯟꯗꯦ ꯍꯥꯏꯌꯦ
ꯑꯣ ꯌꯥꯝ ꯄꯥꯎ ꯌꯥꯝ ꯐꯪꯉꯦꯀꯣ
ꯑꯩꯈꯣꯏꯗꯤ ꯌꯥꯔꯕꯅꯤꯀꯣ ꯑꯩꯈꯣꯏ ꯏꯕꯥꯅꯤꯗꯤ ꯀꯩꯅꯣ ꯍꯣꯏꯒ ꯀꯣꯏꯕ ꯆꯠꯄꯩꯗꯣ ꯍꯌꯦꯡ ꯏꯕꯥꯅꯤꯗ ꯇꯥꯏꯁꯤꯟꯅꯕ ꯌꯥꯔꯣꯏ ꯃꯇꯝ ꯁꯪꯉꯦ ꯁꯪꯗꯦ ꯍꯥꯏꯕ ꯑꯩꯈꯣꯏꯗꯤ ꯌꯥꯔꯝꯅꯤ ꯅꯣꯏ ꯀꯩꯝ ꯍꯥꯏꯔꯛꯇꯕꯗꯨꯗ ꯇꯨꯃꯤꯟ ꯂꯩꯕꯅꯦ
ꯅꯣꯏ ꯀꯔꯝ ꯀꯥꯟ ꯌꯥꯔꯦ ꯍꯥꯏꯔꯛꯏꯕ
ꯑꯦ ꯌꯥꯔꯦ ꯀꯩꯅꯣ
ꯑꯦꯛꯖꯥꯝ ꯂꯣꯏꯔ ꯆꯠꯂꯁꯦ ꯑꯩꯈꯣꯏ ꯀꯩꯅꯣꯕꯨꯗꯤ ꯆꯪꯒ꯭ꯔꯅꯤ ꯑꯗꯣ ꯑꯩꯈꯣꯏ ꯆꯠꯂꯁꯤ ꯀꯩꯅꯣ ꯀꯩꯅꯣ ꯍꯣꯏꯒ ꯃꯠꯇꯩꯒ
ꯄꯨꯟꯅ ꯆꯠꯁꯦ ꯍꯥꯏꯗꯥꯏꯅꯦ ꯌꯥꯔꯦ ꯑꯗꯨꯑꯣꯏꯗꯤ ꯆꯠꯂꯔꯣꯏꯁꯦ ꯄꯨꯟꯅ ꯆꯠꯁꯦ ꯍꯥꯏꯔꯒ ꯀꯩꯅꯣ ꯆꯪꯒ꯭ꯔꯅꯤ ꯍꯥꯏ ꯍꯥꯏꯗꯨꯗꯤ ꯑꯗꯨꯑꯣꯏꯗꯤ ꯃꯊꯪꯗ ꯑꯃꯨꯛ ꯊꯣꯛꯂꯛꯄꯗꯖꯨ ꯆꯠꯄꯗꯤ ꯆꯞ ꯃꯥꯟꯅꯗ꯭ꯔꯣ ꯑꯃꯨꯛꯀ ꯍꯥꯏ ꯍꯟꯖꯟ ꯍꯟꯖꯟ ꯍꯥꯏꯕꯗꯣ ꯇꯜꯂꯦ ꯌꯨꯝꯗ
ꯄꯨꯟꯅ ꯍꯥꯏꯖꯦ ꯑꯇꯩ ꯁꯨꯔꯗꯤ ꯌꯥꯝ ꯑꯃꯗꯨ ꯈꯛꯇꯅꯦ ꯋꯥꯠꯄ
ꯗꯦꯠ ꯀꯌꯥꯗ ꯆꯪꯅꯤ ꯍꯥꯏꯒꯦ
ꯊꯝꯕꯥꯜꯗꯗꯤ ꯑꯩ ꯊꯝꯆꯦꯠ ꯀꯨꯝꯃꯗꯤ ꯈꯔꯗꯤ ꯍꯦꯅꯤꯡꯉꯦ ꯃꯣꯏ ꯅꯍꯥꯟꯃꯛꯀꯤ ꯃꯐꯝꯗꯨꯗꯤ ꯍꯣꯏ
ꯉꯁꯤ ꯆꯠꯅꯦ ꯍꯥꯏꯔꯛꯑꯦ ꯑꯃ ꯑꯩꯌꯨ ꯍꯣꯏ ꯑꯗꯨ ꯍꯥꯏꯔꯛꯑꯦꯕ ꯑꯩ ꯉꯔꯥꯡ ꯍꯪꯕꯅꯦꯕ ꯑꯗꯨ ꯑꯗꯨ ꯍꯔꯦ ꯑꯗꯨ ꯑꯩꯁꯨ ꯑꯣ ꯐꯔꯦ ꯐꯔꯦꯅ ꯑꯩꯁꯨ
ꯅꯪ ꯀꯩ ꯍꯥꯏꯒꯔꯒꯦ ꯑꯩꯈꯣꯏ ꯆꯠꯄꯩ ꯋꯥꯔꯤꯗꯣ ꯑꯗꯨꯗꯤ ꯍꯥꯏꯗꯤ ꯀꯣꯏꯕꯩꯗꯣ
ꯆꯠꯄꯒꯤꯗꯣ ꯑꯩꯅ ꯍꯥꯏꯕꯗꯤ ꯃꯥꯗꯤ ꯌꯥꯗꯕꯩ ꯉꯁꯤ ꯆꯪꯒꯔꯦ ꯑꯩꯈꯣꯏ ꯑꯇꯩꯒ ꯑꯗꯨꯝ ꯄꯨꯜꯂꯞ ꯆꯠꯂꯁꯦꯅ ꯍꯥꯏꯔꯛꯄꯅꯦꯕ
ꯃꯣꯏꯖꯨ ꯑꯦꯝ ꯌꯨꯗ ꯑꯗꯨꯝ ꯅꯣꯡꯃ ꯂꯥꯛ ꯌꯥꯏꯅꯦ ꯌꯥꯝ ꯆꯤꯟꯕꯩ ꯇꯥꯏꯞ
ꯑꯣ ꯑꯣ ꯃꯤ ꯀꯩꯅꯣꯗꯣ ꯂꯩꯒꯔꯕ ꯍꯟꯗꯛꯇꯤ ꯊꯣꯛꯂꯛꯈ꯭ꯔꯕ ꯑꯗꯨꯅ ꯑꯗꯣꯝꯗ ꯑꯗꯨꯝ
ꯑꯣ ꯑꯣ ꯌꯥꯔꯦ ꯀꯩꯅꯣ ꯑꯗꯨꯏꯗꯤ ꯁꯨꯝ ꯍꯥꯏꯔꯤ ꯑꯣꯏꯔꯝꯅꯤꯗ ꯑꯩꯈꯣꯏ ꯑꯗꯨꯝ ꯍꯥꯏꯗꯤ ꯑꯃꯨꯛ ꯑꯃꯨꯛ ꯊꯦꯡꯅꯕꯗꯨꯗ
ꯎꯝ ꯆꯠꯁꯦ ꯍꯥꯏꯗꯤ ꯍꯟꯗꯛꯀꯤꯗꯤ ꯅꯍꯥꯟꯒꯤꯗꯨꯗ ꯃꯣꯏ ꯇꯁꯦꯡꯅ ꯀꯩꯅꯣꯅꯦ ꯍꯥꯏꯖꯔꯝꯕꯖꯥꯠꯅꯦ ꯐꯥꯔꯝ ꯀꯩꯀꯥꯗꯣ ꯐꯔꯛ ꯇꯥꯅꯒ꯬ꯔꯦꯗꯅ ꯑꯗꯨꯏ ꯃꯇꯨꯡꯗꯨꯗ
ꯋꯥ ꯋꯥꯔꯤꯗꯣ ꯐꯖꯅꯖꯨ ꯈꯟꯅꯗꯕꯤꯗ ꯅꯪꯅ ꯇ꯭ꯌꯨꯁꯗꯦꯗ ꯇꯧꯔꯖꯦ ꯍꯥꯏꯖꯤꯜꯂꯛꯑꯦ
ꯃꯣꯏꯅ ꯈꯨꯗꯛꯇ ꯍꯥꯏꯔꯛꯄꯅꯦ ꯈꯨꯗꯛꯇ ꯍꯥꯏꯔꯗꯤ ꯃꯣꯏꯅ ꯃꯃꯥꯡꯒꯤꯗꯨꯗ ꯅꯨꯃꯤꯠꯇꯨ ꯁꯨꯃꯥꯏꯅ ꯇꯧꯔꯁꯦ ꯍꯥꯏꯔꯛꯄꯗꯨꯗ ꯑꯩꯖꯨ ꯃꯣꯏꯅ ꯍꯥꯏꯔꯛꯄꯗꯨꯅꯤ ꯀꯩꯅꯣ ꯅꯣꯏꯗ ꯍꯥꯏꯔꯤꯗꯣ
ꯎꯝ
ꯑꯗꯨꯗꯨꯅꯦ
ꯑꯁ ꯑꯟꯗꯔꯣ ꯆꯠꯅꯤꯡꯉꯤ
ꯑꯩꯖꯨ ꯆꯠꯅꯤꯡꯉꯦ ꯑꯗꯣ ꯆꯠꯂꯒ ꯐꯖꯅ ꯍꯜꯂꯛꯇꯕꯗꯨꯗꯤ ꯑꯩꯗꯤ ꯇꯜꯂꯦꯕ ꯐꯖꯅ ꯒ꯭ꯌꯥꯟ ꯇꯅ ꯇꯞꯅ ꯏꯪꯅ ꯍꯜꯂꯛꯅꯤꯡꯉꯦꯕ ꯊꯦꯡꯉꯁꯨ ꯊꯦꯡꯅ ꯅꯣꯡꯃ ꯐꯖꯅ ꯍꯦꯛ ꯆꯠꯂꯅꯤ ꯑꯗꯨ ꯉꯇꯪ ꯍꯥꯏꯗꯤ ꯊꯕꯛ ꯑꯃ ꯂꯩꯅꯔꯦ ꯈꯣꯠꯅꯔꯦ ꯑꯗꯨꯝ ꯆꯠꯈꯤꯅꯤ ꯅꯪ ꯅꯍꯥꯟꯃꯨꯛꯁꯨ ꯇꯧꯔꯤꯗꯣ
ꯀꯥꯏꯗ
ꯑꯩꯈꯣꯏ ꯆꯠꯄꯩꯗꯨꯅꯦ
ꯑꯗꯨꯗꯤ ꯊꯕꯛ ꯂꯩꯕꯩ ꯅꯠꯇꯦ ꯀꯩꯅꯣ ꯅꯨꯃꯤꯗꯥꯡ ꯇꯁꯤꯜꯂꯛꯄꯗꯨꯗ ꯊꯦꯡꯕꯩ ꯑꯩꯗꯤ ꯌꯨꯝ ꯍꯟꯕꯗꯣ ꯊꯦꯡꯉꯅꯤꯅ ꯆꯠꯄꯅꯦ ꯄꯨꯡ ꯃꯉꯥ ꯍꯦꯜꯂꯦ ꯀꯩꯅꯣ ꯊꯤꯜꯂꯖꯨ ꯅꯨꯃꯤꯗꯥꯡ ꯇꯥꯁꯤꯜꯂꯛꯄꯗꯨ ꯊꯦꯡꯖꯤꯜꯂꯛꯄꯩꯅꯦ ꯍꯣꯁꯇꯦꯜ ꯑꯣꯏꯔꯗꯤ ꯀꯩꯁꯨ ꯀꯥꯏꯗꯕ
ꯎꯝ ꯑꯗꯨꯏꯖꯨ ꯀꯩꯁꯨ ꯀꯥꯏꯗꯦ ꯀꯩꯅꯣ ꯌꯨꯝꯗꯖꯨ ꯐꯖꯅ ꯍꯥꯏꯔ ꯆꯠꯂꯤꯗꯨꯕꯣ
ꯐꯖꯅ ꯍꯥꯏꯔꯒ ꯆꯠꯂꯛꯏ ꯂꯥꯛꯏꯅ ꯑꯗꯨꯝ ꯃꯝꯁꯤꯜꯂꯛꯄꯗꯨꯗ ꯆꯠꯄꯗꯣ ꯑꯗꯨꯒꯤ ꯅꯨꯡꯉꯥꯏ ꯕꯩꯅꯦꯍꯦ ꯑꯗꯨꯏꯗꯤ ꯉꯟꯇꯥ ꯆꯠꯈ꯭ꯔꯥꯒ ꯊꯦꯡꯅ ꯑꯩꯈꯣꯏ ꯑꯍꯨꯝ ꯇꯧꯔ ꯍꯜꯂꯛꯑ ꯂꯣꯏꯔꯦ ꯀꯩꯅꯣ
ꯌꯥꯏ ꯑꯗꯨ ꯁꯨ ꯑꯁ ꯑꯗꯣ ꯍꯧꯖꯤꯛꯇꯤ ꯅꯣꯡ ꯆꯨꯕꯅꯤꯅꯅꯦ ꯒꯥꯔꯤ ꯃꯆꯥ ꯎꯝ ꯅꯨꯡꯉꯥꯏꯇꯦꯕ
ꯑꯥ
ꯅꯣꯡ ꯆꯨꯕꯅꯤꯅꯅꯦ ꯅꯣꯡꯗ ꯉꯥꯛꯇꯀꯥꯟꯗ ꯉꯥꯛꯇ ꯂꯩꯗꯅ
ꯅꯣꯡꯆꯨ ꯀꯩꯅꯣ ꯇꯧꯖꯦ ꯂꯝꯄꯥꯛꯇꯨꯗ ꯑꯝꯇ ꯆꯥꯔꯨꯖꯦ ꯐꯖꯅ ꯊꯣꯡꯉꯒ
ꯊꯣꯡꯉ ꯄꯨꯗꯧꯕ
ꯍꯣꯏ
ꯎꯝ
ꯑꯗꯨꯒ ꯂꯝꯄꯥꯛꯗꯨꯗ ꯑꯝꯇ ꯆꯥꯔꯨꯖꯦ
ꯍꯨꯝ
ꯅꯣꯏ ꯌꯨꯝꯗ ꯕ꯭ꯂꯦꯛꯍꯦꯠꯁ ꯂꯧꯊꯣꯛꯅꯤꯡꯉꯥꯏ ꯆꯩꯗꯣ ꯂꯩꯕ꯭ꯔꯣ
ꯀꯔꯤ ꯂꯩꯇꯦꯗ
ꯑꯃ ꯁꯨꯃꯥꯏꯅ ꯔꯥꯎꯟ ꯔꯥꯎꯟ ꯀꯣꯏꯔꯒ ꯌꯣꯠꯀꯤ ꯑꯃ ꯂꯩꯕꯗꯣ
ꯈꯪꯗꯤ ꯈꯪꯉꯦ ꯑꯗꯨ ꯂꯩꯇꯦ
ꯈꯪ
ꯂꯨꯄꯥ ꯆꯥꯝ ꯀꯩꯔꯣꯝꯗꯤ ꯌꯥꯎ